ꯀꯤꯗꯧꯕꯔꯣ
ꯀꯩꯁꯨ ꯇꯧꯗꯦ ꯍꯧꯖꯤꯛ ꯆꯥꯛꯆꯥ ꯇꯣꯛꯑꯒ ꯑꯗꯨꯝ ꯐꯝꯃꯒ ꯂꯩꯌꯦ ꯑꯁ ꯑꯩꯅ ꯉꯁꯤ ꯇꯥꯕꯗꯣ ꯑꯣꯏ ꯑꯩ ꯌꯥꯝꯅ ꯅꯨꯡꯉꯥꯏꯌꯦ
ꯅꯪꯒꯤꯗꯣ ꯌꯥꯝ ꯍꯥꯎꯒꯅꯦ
ꯈꯨꯍꯥꯎꯕ ꯑꯃ ꯂꯣꯏꯔꯦ ꯌꯥꯝ ꯊꯨꯝꯃꯦꯕ ꯃꯥꯅ ꯄꯤꯔꯛꯄꯗꯣ ꯌꯥꯝ ꯊꯨꯝꯃꯦ ꯑꯗꯨꯒ ꯆꯤꯟꯕ ꯑꯝꯇ ꯌꯥꯎꯗꯦꯕꯀꯣ ꯑꯗꯨꯝ ꯀꯩꯅꯣ ꯃꯔꯣꯛ ꯍꯥꯞꯇ꯭ꯔꯁꯨ ꯑꯗꯨꯝ ꯆꯥꯕ ꯌꯥꯒꯅꯤ
ꯑꯣ ꯌꯥꯝ ꯐꯩꯌꯦ ꯏꯃꯥꯟꯅꯕꯤꯅ ꯄꯨꯔꯛꯄꯗꯗꯤ ꯊꯨꯝꯗꯦꯕ ꯑꯗꯣ ꯍꯥꯎ ꯌꯥꯝ ꯍꯥꯎꯇꯦ ꯑꯗꯨꯒ ꯃꯍꯤꯁꯨ ꯑꯣꯏꯌꯦꯕꯀꯣ ꯃꯥꯒꯤꯗꯤ
ꯑꯣ ꯑꯩꯒꯤꯗꯤ ꯃꯍꯤ ꯅꯠꯇꯦ
ꯍꯪꯒꯥꯝ ꯑꯀꯥꯡꯕꯗꯨꯁꯨ ꯀꯩꯅꯣ ꯊꯨꯝꯗꯦ ꯌꯥꯝ ꯍꯥꯎꯇꯦ
ꯎꯝ ꯑꯗꯨꯒꯨꯝꯕꯗꯤ ꯄꯥꯝꯗꯦ ꯆꯥꯅꯤꯡꯗꯦ ꯑꯗꯨ ꯃꯤꯃꯤ ꯍꯥꯞꯄꯒ ꯃꯣꯔꯣꯛ ꯃꯦꯠꯂꯒ ꯆꯥꯎ ꯑꯗꯨꯗꯤ ꯊꯣꯡꯗ
ꯍꯣꯏ ꯑꯗꯨꯃꯥꯏꯅ ꯆꯥꯕ ꯇꯥꯔꯦ ꯑꯣ ꯑꯩꯈꯣꯏ ꯌꯨꯝꯗꯒꯤ ꯄꯨꯔꯛꯄꯗꯤ ꯌꯥꯝ ꯊꯨꯝꯃꯦ ꯌꯥꯝ ꯍꯥꯎꯋꯦꯕꯀꯣ
ꯑꯥ
ꯑꯗꯣ ꯑꯁ ꯀꯩꯅꯣꯗꯤ ꯃꯥꯡꯈ꯭ꯔꯕ ꯄꯥꯝꯕꯃꯨꯏꯗ ꯀꯥꯏꯗ ꯃꯥꯡꯈꯤꯕꯅꯣ ꯈꯪꯗꯦꯗ
ꯎꯝ ꯑꯩꯅ ꯉꯁꯤꯗꯣ ꯃꯤ ꯃꯌꯥꯝ ꯋꯥꯔꯤ ꯁꯥꯟꯅꯕꯁꯦ ꯌꯦꯔꯨꯝ ꯉꯥꯛꯇ ꯄꯤꯌꯦ ꯍꯥꯏꯕ
ꯎ
ꯌꯥꯝ ꯇꯜꯂꯦ ꯄꯥꯝꯃꯨꯌꯦ ꯑꯩꯒꯤ ꯀꯩꯅꯣꯁꯦ
ꯑꯁ ꯀꯩꯗꯧꯕꯩ ꯌꯦꯔꯨꯝ ꯄꯤꯔꯤꯅꯣ
ꯈꯪꯗꯦ ꯃꯤꯅ ꯃꯕꯔꯤ ꯑꯗꯨꯒꯅꯦ ꯌꯥꯝ ꯋꯥꯅ ꯁꯥꯕꯤꯔꯒ ꯌꯥꯗꯕꯁꯨ ꯌꯥꯎꯋꯦꯕ ꯀꯩꯒꯤꯅꯣ ꯈꯪꯗꯦ ꯑꯝꯇ ꯀꯩꯅꯣ ꯑꯇꯣꯞꯄꯁꯨ ꯇꯜꯦ ꯍꯥꯏꯕ
ꯅꯨꯃꯤꯗꯥꯡ ꯄꯨꯡ ꯑꯃ ꯑꯅꯤꯗ ꯅꯨꯡꯉꯥꯏꯕꯅꯦ
ꯎꯝ ꯑꯩꯗꯣ ꯉꯁꯤꯗꯣ
ꯎꯝ
ꯆꯥꯛꯂꯧꯕ ꯆꯠꯂꯦ ꯑꯗꯨꯒ ꯃꯣꯏꯅ ꯌꯦꯔꯨꯝꯒ ꯆꯥꯛꯈꯛꯇ ꯑꯗꯨꯝ ꯂꯧꯔꯒ ꯂꯥꯛꯑꯦꯕ ꯑꯗꯨꯒ ꯃꯣꯏꯒꯤ ꯀꯩꯅꯣ ꯎꯝ ꯄꯤꯀꯜꯁꯅꯦ ꯑꯗꯨꯒ ꯁꯂꯥꯠꯇꯣ ꯃꯣꯏꯗꯤ ꯁꯂꯥꯠ ꯍꯥꯞꯄꯗꯣ ꯎꯝ ꯀꯣꯀꯣꯅꯥꯠ ꯍꯥꯞꯄꯦꯕꯀꯣ ꯀꯣꯀꯣꯅꯠ ꯍꯥꯞꯄꯦ ꯑꯗꯨꯒ ꯎ ꯍꯪꯒꯥꯝ ꯃꯔꯨꯗꯣ
ꯎꯝ
ꯈꯪꯕꯔꯥ
ꯍꯏ
ꯑꯗꯨꯁꯨ ꯉꯥꯎꯔꯒ ꯈꯔ ꯍꯥꯞꯄꯦ ꯑꯗꯨꯒ ꯎꯝ ꯀꯩꯅꯣ ꯀꯥꯎꯈ꯭ꯔꯦꯅꯦ ꯃꯦꯡꯒꯣꯗꯣ
ꯎꯝ
ꯑꯗꯨꯗꯣ ꯐꯖꯅ ꯁꯣꯏꯔꯒ ꯍꯥꯞꯄꯤꯕ ꯌꯥꯝ ꯍꯥꯎꯋꯦ ꯑꯗꯨꯒ
ꯑ ꯑꯗꯨ ꯐꯗ
ꯃꯤꯗꯤ ꯄꯥꯝꯗꯕꯅꯦ ꯃꯤ ꯈꯔꯗꯤ ꯑꯩꯗꯤ ꯌꯥꯝ ꯄꯥꯝꯃꯦ ꯑꯗꯨꯗꯣ
ꯑꯁ ꯅꯪꯅ ꯍꯧꯆꯛꯁꯅꯥꯎ ꯍꯥꯏꯗ꯭ꯔꯣ ꯉꯔꯥꯡꯗꯣ
ꯑꯣ
ꯀꯩꯅꯣꯗꯗꯤ ꯁꯥꯏꯀꯜꯗ ꯍꯅꯥꯎ ꯃꯨꯟꯗꯕꯅꯦꯕꯀꯣ ꯃꯨꯟꯗꯕꯗꯣ ꯌꯥꯝ ꯐꯖꯩꯌꯦꯦ ꯀꯦꯖꯤ ꯑꯍꯨꯝꯗ ꯆꯥꯝꯃꯒꯤ ꯌꯣꯟꯍꯧꯋꯦꯕ
ꯎꯝ
ꯑꯣꯐꯤꯁ ꯆꯠꯄꯒꯤ ꯎꯄꯥꯏ ꯂꯩꯇꯅ ꯂꯧꯕꯗꯅꯤ
ꯑꯣ ꯑꯁ ꯑꯁꯤꯗꯁꯨ ꯎ ꯆꯥꯝꯃ ꯆꯥꯝꯃꯅꯦ ꯑꯁꯤꯗꯁꯨ ꯍꯩꯅꯧꯗꯣ ꯑꯥ
ꯅꯍꯥꯟ ꯌꯦꯟꯍꯧꯕꯗꯤ ꯑꯍꯨꯝꯗ ꯆꯝꯃꯥꯎ ꯌꯦꯡꯍꯧꯕ
ꯑꯁꯤꯗꯗꯤ ꯀꯦꯖꯤꯗ ꯀꯦꯖꯤꯗꯅꯦꯕꯀꯣ ꯀꯦꯖꯤꯗ ꯂꯨꯄꯥ ꯆꯥꯃꯅꯦ ꯑꯩꯒꯤ ꯑꯩꯒꯤ ꯀꯦꯖꯤ ꯑꯃ ꯇꯥꯕꯁꯦ ꯃꯔꯤ ꯑꯣꯏꯔꯝꯒꯅꯤ ꯑꯆꯥꯄꯜꯀ ꯄꯥꯔꯗꯤ ꯑꯗꯨꯒ ꯃꯔꯨꯗꯣ ꯍꯣꯏ ꯃꯔꯤꯅꯦ ꯑꯗꯨꯒ ꯎ ꯃꯔꯨꯁꯨ ꯄꯆꯛ ꯄꯤꯛꯑꯦ ꯄꯤꯛꯑꯦ
ꯑꯩꯅ
ꯎꯝ ꯊꯨꯝꯁꯨ ꯊꯨꯝꯃꯦ
ꯑꯩꯅ ꯀꯩꯅꯣꯗꯗꯤ ꯂꯧꯕꯗꯨꯗꯤ ꯂꯣꯏꯔꯦꯍꯦ ꯄꯠꯄ ꯉꯥꯛꯇ ꯏꯟꯁꯇꯥꯗꯗꯤ ꯑ ꯏꯟꯁꯇꯣ ꯉꯥꯛꯇꯗꯤ
ꯑꯣ ꯂꯝꯕꯤꯒꯨꯝꯕ
ꯎꯝ ꯃꯣꯏ ꯑꯩꯅ ꯂꯧꯕꯗꯣ ꯀꯩꯅꯣꯗꯅꯦ ꯂꯝꯕꯤꯗ ꯅꯠꯇꯦꯕꯀꯣ ꯃꯣꯏꯅ
ꯑꯣ
ꯍꯩ ꯌꯣꯟꯐꯝꯗꯣ ꯑꯗꯨꯗ
ꯑꯥ ꯑꯥ
ꯑꯗꯨꯒ ꯀꯩꯅꯣꯗꯗꯤ ꯕꯦꯡꯒ꯭ꯂꯣꯔꯗꯗꯤꯅꯦ ꯀꯦꯖꯤꯗ ꯂꯨꯄꯥ ꯌꯥꯡꯈꯩꯅꯦ ꯍꯥꯏꯌꯦ ꯐꯕ ꯃꯥꯂꯦ
ꯍꯥꯎꯔꯝꯅꯤ
ꯑꯗꯨꯒ ꯀꯩꯅꯣ ꯄ꯭ꯂꯥꯝꯗꯨꯗꯤ ꯑꯁ ꯈꯨꯇꯥꯡ ꯑꯃꯅꯦ ꯁꯤꯗ ꯑꯩꯅ ꯌꯦ ꯍꯪꯉꯦꯕ ꯀꯌꯥ ꯄꯤꯒꯦ ꯍꯥꯏꯔꯒ ꯑꯁ ꯆꯥꯝꯃꯔꯤꯅꯦ ꯍꯥꯏꯌꯦ ꯀꯦꯖꯤꯗ
ꯇꯥꯡꯏ ꯇꯥꯡꯕꯅꯦ
ꯑꯗꯨꯒꯤ ꯑꯩ ꯃ ꯌꯥꯝ ꯇꯥꯡꯉꯦ ꯁꯤꯗꯤ ꯑꯩꯈꯣꯏꯗꯗꯤ ꯑꯗꯨꯃꯥꯏꯅ ꯇꯧꯗꯦ ꯑꯩꯅ ꯍꯥꯏꯕꯀꯣ ꯑꯗꯨꯒꯤ ꯃꯣꯏꯁꯨ ꯅꯣꯛꯑꯦꯕ
ꯅꯪ ꯃꯍꯣꯏꯖꯣ ꯋꯔꯤ ꯁꯥꯟꯅꯕ꯭ꯔꯣ
ꯋꯥꯔꯤ ꯁꯥꯟꯅꯗꯦ ꯑꯝꯇ
ꯀꯔꯤꯅꯣ ꯈꯪꯒꯤ ꯄꯣꯁꯨ ꯇꯕꯔꯁꯦ ꯑꯃꯥꯏꯟꯁꯨ ꯂꯩꯇꯦ
ꯐꯪꯗꯦ ꯃꯣꯏ ꯗꯔꯀꯥꯔ ꯂꯩꯕ ꯀꯥꯟꯗ ꯃꯔꯥꯏ ꯇꯧꯔꯛ ꯆꯅꯤ
ꯃꯇꯝ ꯌꯧꯔꯅꯤ ꯑꯦ ꯏꯦ ꯇꯅ ꯀꯗ ꯍꯥ ꯄꯤꯔꯕꯀꯥ
ꯎꯝ ꯅꯪ ꯊꯥ ꯑꯃ ꯐꯥꯔꯕꯣ ꯕꯕꯥ ꯅꯪ ꯂꯩꯕ ꯇꯧꯁꯦ
ꯑꯩ ꯍꯧꯗꯤ ꯑꯩ ꯄꯣꯠ ꯆꯩ ꯈꯨꯔꯗꯣ ꯏꯝꯐꯥꯎꯗ ꯊꯥꯎ ꯇꯝꯄꯥꯛ ꯊꯥꯕꯤꯌꯣ ꯑꯗꯨꯒ ꯇꯝꯄꯥꯛꯇꯨꯒꯤ ꯄꯣꯠ ꯆꯩ ꯈꯔ ꯊꯥꯡꯒꯦ ꯇꯧꯅꯦꯕ ꯑꯩꯈꯣꯏ ꯈꯋꯥ ꯏꯃꯥꯟꯅꯕꯤ ꯢꯕꯥꯟꯅꯤ
ꯎꯝ
ꯁꯣꯏꯕꯨꯝ ꯑꯩ ꯅꯍꯥꯟ ꯄꯨꯗꯕꯗꯣ ꯑꯗꯨ ꯄꯥꯃꯨꯏꯌꯦ ꯁꯣꯏꯕꯨꯝꯗꯣ
ꯁꯦꯡꯕ ꯌꯥꯝ ꯄꯥꯝꯃꯨꯏꯑꯦ ꯑꯁ ꯈꯨꯍꯥꯎꯗꯣ ꯁꯣꯏꯕꯨꯝꯗꯣ ꯑꯩ ꯉꯁꯤ ꯑꯗꯨ ꯑꯃꯨꯛꯀ ꯃꯦꯠꯂꯒ ꯆꯥꯏꯕꯀꯣ
ꯑꯗꯣ ꯃꯃꯥꯅ ꯋꯥꯅ ꯁꯦꯝꯕꯤꯔꯒ ꯑꯩꯒꯤ ꯑꯗꯨꯝ ꯍꯥꯞꯄꯤꯕꯅꯦꯕ ꯃꯣꯏꯅ
ꯎꯝ ꯌꯥꯝ ꯄꯥꯝꯃꯨꯌꯦ
ꯎꯝ ꯑꯗꯨꯒꯤ ꯄꯥꯝꯃꯨꯕꯕꯨ ꯁꯣꯏꯕꯨꯝꯒꯅꯦ ꯑꯗꯨꯒ ꯆꯥꯅꯕ ꯀꯩ ꯀꯩꯅꯣ ꯑꯗꯨꯝ ꯍꯒꯦꯔ ꯇꯧꯅꯤ ꯁꯤꯦꯔ ꯇꯧꯔꯅꯦꯕ ꯑꯗꯨ ꯉꯧꯕꯩ ꯑꯩꯒꯤ ꯄꯥꯁꯋꯥꯔꯗꯇꯣ ꯍꯥꯏꯔꯒ ꯑꯝꯇ
ꯅꯣꯏ ꯗꯔꯀꯥ꯭ꯔ ꯂꯩꯔꯗꯤ ꯑꯗꯨꯝ ꯇꯧꯕꯤꯌꯦ ꯑꯗꯨꯒ ꯑꯩ ꯑꯩꯒꯤ ꯗꯔꯀꯥꯔ ꯂꯩꯔꯗꯤ ꯑꯝꯇ ꯇꯧꯕꯤꯔꯣꯏꯕ ꯃꯤꯅ
ꯎꯝ
ꯍꯥꯏꯔꯁꯨ ꯀꯥꯟꯅꯗꯝꯅꯦ
ꯍꯩꯇꯕꯩ ꯑꯣꯏꯔꯝꯒꯅꯤ ꯅꯃꯥꯟꯅꯕꯤꯗꯤ ꯊꯕꯛ ꯆꯠꯈ꯭ꯔꯕꯣ
ꯑꯁ ꯃꯥ ꯊꯕꯛ ꯆꯠꯈꯤꯕꯒꯤ ꯏꯇꯣꯝꯇ ꯅꯨꯡꯉꯥꯏꯇꯕ ꯁꯤ ꯗꯤ
ꯎꯝ ꯑꯣꯏꯔꯝꯒꯅꯤ
ꯍꯥꯎꯔꯁꯨ ꯍꯥꯎꯇꯔꯁꯨ ꯑꯗꯨꯝ ꯆꯥꯕꯗꯣ ꯍꯥꯎꯕꯅꯦꯕ
ꯍꯣꯏ ꯃꯥꯅꯦ ꯀꯔꯤ ꯏꯟꯁꯥꯡ ꯊꯣꯡꯒꯦ ꯍꯥꯏꯕ
ꯍꯋꯥꯏ ꯃꯥꯅ ꯊꯣꯡꯕꯤꯔꯝꯃꯦ
ꯎꯝ ꯍꯋꯥꯏ ꯄꯥꯝꯗꯦ ꯑꯩꯗꯤ
ꯑꯗꯨꯝ ꯍꯥꯎꯋꯦ ꯍꯋꯥꯏ ꯊꯥꯎ ꯍꯥꯞꯇꯕꯤꯗ ꯑꯗꯨꯝ ꯆꯝꯊꯣꯡ ꯑꯣꯏꯅ ꯊꯣꯡꯉꯒ ꯁꯤꯡꯖꯨ --ꯑꯗꯨꯝ ꯆꯥꯔꯕꯀꯣ ꯃꯣꯔꯣꯛꯁꯨ ꯌꯥꯝ ꯆꯥꯗꯕꯤ ꯏꯕꯥꯅꯤꯗꯣ
ꯎꯝ
ꯃꯣꯔꯣꯛꯁꯨ ꯌꯥꯝ ꯆꯥꯗꯦ ꯃꯥꯁꯨ ꯆꯥꯕ ꯌꯥꯗꯦ ꯃꯥꯁꯨꯨ ꯆꯥꯗꯦꯕ ꯑꯗꯨꯒ ꯑꯩꯁꯨ ꯈꯔ ꯃꯣꯔꯣꯛ ꯆꯥꯔꯗꯤ ꯄꯨꯛ ꯁꯦ ꯍꯦꯛ ꯅꯨꯡꯉꯥꯏꯇꯕ
ꯎꯝ
--ꯀꯥꯌꯥꯝ ꯆꯥꯒꯦ ꯃꯣꯔꯣꯛꯄꯨꯗꯤ ꯏꯕꯥꯟꯅꯤꯒꯤꯗꯤ ꯑ ꯀꯔꯤꯅꯣ ꯄꯤꯡ ꯄꯣꯝꯒꯤ ꯀꯩꯅꯣ ꯂꯩꯗꯅ ꯑꯆꯥꯎꯕꯗꯣ
ꯎꯝ
ꯑꯗꯨ ꯄꯤꯛ ꯊꯟꯅ ꯄꯨꯔꯛꯄꯅꯦ
ꯏꯃꯥꯏ
ꯄꯤꯡ ꯄꯣꯝꯒꯤ ꯑꯆꯧꯕꯗꯣꯀꯣ ꯆꯥꯕꯗꯣ
ꯎꯝ
ꯑꯗꯨꯒ ꯁꯤꯗ ꯂꯩꯔꯝꯕ ꯅꯨꯄꯥꯒꯤ ꯈꯔ ꯄꯤꯈ꯭ꯔꯦ ꯑꯗꯨꯒ ꯏꯕꯥꯅꯤꯗꯤ ꯌꯥꯝ ꯂꯩꯔꯤ
ꯎꯝ
ꯆꯍꯤ ꯑꯅꯤꯒꯨꯝꯕ ꯆꯠꯇꯧ ꯃꯥꯜꯂꯦ
ꯅꯍꯥꯟ ꯑꯁꯤꯗꯨꯗ ꯂꯩꯕ ꯅꯨꯄꯥꯒꯤ ꯈꯔ ꯈꯔ ꯀꯩꯅꯣ ꯅꯕꯥꯟꯅꯤꯅ ꯄꯨꯔꯛꯄꯗꯣ ꯈꯔ ꯈꯔ ꯄꯤꯕꯤꯌꯣ ꯌꯥꯗ꯭ꯔꯣ
ꯄꯤꯒꯦ ꯍꯥꯏꯔꯒ ꯌꯥꯅꯤꯡꯗꯦ ꯍꯥꯏꯌꯦ ꯃꯥꯗꯤ ꯅꯨꯄꯥ ꯑꯣꯏꯕꯅꯤꯅ ꯌꯥꯔꯦ ꯍꯥꯏꯌꯦꯦ ꯑꯗꯨꯒ ꯑ ꯌꯣꯡꯆꯥꯛ ꯃꯔꯨꯒꯤꯀꯣ ꯂꯧꯊꯣꯛꯄꯤꯈꯤꯕꯅꯦ ꯑꯗꯨꯒ ꯀꯩꯅꯣꯗꯤ ꯄꯤꯈꯔꯦ ꯑꯥ --ꯀꯩꯅꯣꯗꯣ ꯑꯃꯨꯕꯗꯣꯀꯣ ꯆꯥꯕꯗꯣ ꯑꯗꯨꯗꯤ ꯈꯔ ꯍꯥꯞꯆꯤꯟꯈ꯭ꯔꯦ ꯇꯪꯈꯥꯏ ꯇꯪꯈꯥꯏ ꯂꯦꯟꯕꯤ ꯌꯦꯦꯟꯕꯤꯁꯩ ꯃꯥꯟꯅꯅꯤꯅ
ꯎꯝ
ꯃꯥꯁꯨꯖꯤ ꯀꯝꯠꯇꯨꯔꯄꯥ ꯑꯗꯨꯗꯤ ꯑꯗꯨꯠꯇ ꯎ ꯄꯣꯁꯥꯛ ꯕꯨ ꯑꯩ ꯍꯥꯄꯤꯕꯂꯦꯗ ꯊꯣꯟꯗꯄꯤꯗ ꯂꯦ ꯇꯥꯎꯄꯤ ꯃꯥ
ꯎꯝ
ꯐꯥꯡꯗ ꯑꯀꯦ ꯍꯥꯏꯦ ꯌꯥꯔꯗꯤ ꯃꯥ ꯁꯥꯕ ꯍꯇ
ꯎꯝ ꯎꯝ ꯃꯥꯗꯤ ꯀꯗꯥꯏ ꯂꯩꯒꯦ ꯃꯊꯟꯇ ꯂꯩꯕ꯭ꯔꯥ ꯅꯠꯇ꯭ꯔꯒ ꯃꯥꯒꯤ ꯔꯦꯟꯁꯦ ꯃꯤ ꯑꯇꯣꯞꯄꯒ ꯂꯩꯕ꯭ꯔꯥ
ꯍꯪ ꯏꯗ ꯃꯤ ꯇꯒ ꯂꯩꯒꯅ ꯇ ꯂꯩꯗꯕ ꯃꯗ
ꯎꯝ
ꯀꯁꯤ ꯊ
ꯃꯥꯒꯤ ꯀꯥ ꯍꯥꯏꯕ ꯎꯝ
ꯌꯥꯝꯅ ꯊꯥꯎꯗꯅ ꯀꯂꯥꯏꯅꯤ ꯌꯥꯅꯕ ꯑꯗꯨꯒ ꯗ꯭ꯔꯦꯁꯤꯡꯔꯤꯁꯨ ꯍꯥꯞꯄꯀꯣ ꯃꯩꯁꯨ
ꯎꯝ
ꯁꯗ ꯃꯍꯥꯛ ꯍꯥꯄꯦ ꯑꯗꯨ ꯑꯗꯨ ꯐꯩꯌꯦꯗꯣ ꯑꯇꯣꯞꯄꯗꯤ ꯍꯥꯏꯗꯝ
ꯎꯝ
ꯁ ꯍꯔꯗꯤ ꯐꯥꯝꯃꯦ ꯑꯁ ꯑꯗꯨꯒ ꯉꯁꯤ ꯑꯩꯈꯣꯏꯒꯤ ꯅꯐꯨꯗꯣ
ꯑꯥ
ꯄꯩꯁꯥ ꯄꯤꯑꯣꯌꯦ ꯦꯁ ꯀꯩꯅꯣ ꯑ ꯏꯕꯥꯅꯤ ꯂꯥꯛꯄ ꯀꯥꯟꯗ ꯏꯕꯥꯅꯤ ꯦꯁ ꯂꯩꯇꯕꯒꯤ ꯅꯪꯉꯣꯟꯗꯗꯤ ꯄꯨꯨꯕꯅꯦꯕꯀꯣ
ꯎꯝ
ꯏꯕꯥꯅꯤ ꯕꯦꯁ ꯕꯨꯛ ꯁꯦꯝꯕꯤꯕꯗꯨꯣ ꯂꯥꯛꯂꯤꯕ ꯗ ꯃꯣꯔꯅꯤꯡ ꯦꯁ ꯊ ꯗꯔꯁꯨ ꯩꯀꯥ ꯂꯩꯌꯦ ꯇꯒꯇ ꯁꯥꯕꯗꯒꯤ ꯁꯝꯅ ꯄꯤꯣ ꯑꯗꯨꯒ ꯑꯩꯒꯦꯁ ꯁꯤꯖꯤꯟꯅꯕ ꯂꯣꯏꯔꯒ ꯑꯗꯨꯝ ꯈꯔꯤꯗꯤ ꯄꯤꯕꯤꯔꯛꯑꯣ ꯍꯥꯏꯌꯦꯦꯅ ꯍꯥꯏꯔꯛꯄꯣ
ꯎꯝ
ꯑꯗꯨꯗꯤ ꯍꯣꯏ ꯃꯣꯏꯁꯨ ꯑꯩꯈꯣꯏ ꯂꯩꯇꯧꯕ ꯀꯥꯟꯅ ꯐ ꯄꯝ ꯑꯗꯨ ꯃꯤ ꯈꯔꯗꯤ ꯂꯤꯁꯤꯡ ꯑꯅꯤ ꯆꯥꯃꯉꯥ ꯃꯤ ꯈꯔꯅ ꯂꯤꯁꯤꯡ ꯑꯍꯨꯝ ꯆꯥꯝꯃꯉꯥ ꯂꯩꯅꯕꯅꯦꯕ ꯒ꯭ꯌꯥꯁꯁꯦ ꯌꯥꯝ ꯇꯥꯡꯕꯅꯦꯕ
ꯑꯣ
ꯑꯗꯨꯗꯤ ꯑꯩꯈꯣꯏꯅ ꯑꯗꯨꯝ ꯐꯔꯦꯗ ꯀꯁꯒꯦꯅ ꯍꯣꯔꯦꯟꯇꯤꯒꯦ ꯌꯥꯝ ꯅꯨꯡꯉꯥꯏꯔꯦꯅ ꯍꯥꯏ ꯎ
ꯑꯣ ꯑꯣ
ꯑꯁꯂꯤ ꯑꯇꯣꯞꯄ ꯑꯣꯏ ꯨꯄꯤ ꯁꯨꯤ ꯑꯣꯏꯒ ꯑꯁꯤ ꯃꯁ ꯌꯥꯝ ꯐꯠꯇꯦꯕ ꯂꯩꯣꯏ ꯂꯩꯕꯤꯕꯖꯒꯔꯤꯅꯤꯗꯣ ꯈꯥ ꯐꯌꯦ
ꯑꯣ
ꯑꯗꯨ ꯃꯣꯏꯁꯦ ꯌꯥꯎꯗꯦꯕ ꯑꯩꯒꯤ ꯂꯩꯔꯒ ꯌꯥꯔꯦ ꯍꯥꯏꯕ ꯈꯥꯛꯇꯅꯦꯕ ꯃꯩꯗꯣ
ꯎꯝ ꯑꯗꯨ ꯑꯩ ꯀꯩꯅꯣ ꯍꯥꯏꯒꯦ ꯇꯧꯕꯅꯦ ꯀꯥꯎꯈ꯭ꯔꯦꯉꯣ
ꯑꯣ ꯑꯣ ꯏꯃꯥꯟꯅꯕꯤꯅ ꯑꯩꯅ ꯉꯁꯥꯏꯒꯤ ꯑꯩꯒꯤ ꯏꯁꯇꯦꯇꯁ ꯍꯥꯞꯄꯗꯣ ꯀꯔꯤꯅꯣ ꯍꯥꯡꯉꯦꯕꯀꯣ ꯑꯩꯅ ꯑꯗꯨ ꯍꯪꯒꯝ ꯍꯪꯒꯝ ꯃꯅꯥꯗꯒꯤ ꯁꯦꯝꯕꯅꯦ ꯍꯥꯏꯕꯀꯣ ꯑꯗꯨꯒ ꯀꯃꯥꯏ ꯅꯅꯣ ꯑꯩꯗꯤ ꯑꯝꯇ ꯒ꯭ꯌꯥꯟ ꯇꯥꯗꯦ ꯍꯥꯏꯌꯦꯕ ꯀꯃꯥꯏ ꯑꯩ ꯑꯁꯤꯁꯦ ꯑ ꯆꯥꯛꯀꯤ ꯃꯈꯜ ꯑꯃꯔꯥ ꯍꯥꯏꯌꯦꯕꯀꯣ ꯑꯗꯨꯒ ꯑꯩꯈꯣꯏꯅ ꯑꯩꯅ ꯍꯥꯏꯌꯦꯕ ꯃꯣꯔꯣꯛ ꯃꯦꯠꯂꯒ ꯑꯗꯨꯃꯥꯏꯅ ꯆꯥꯒꯗꯧꯕꯅꯦ ꯑꯗꯨꯒ ꯎꯝ ꯃꯦꯡꯒꯣ ꯀꯩꯅꯣ ꯑꯥ ꯍꯩꯅꯧꯒꯁꯨ ꯑꯗꯨꯝ ꯃꯦꯠꯂꯒ ꯆꯥꯕ ꯌꯥꯒꯅꯤ ꯍꯥꯏ ꯑꯣ ꯍꯥꯏꯌꯦ ꯑꯗꯨꯒ ꯑꯩꯁꯨ ꯑꯦꯛꯁꯄ꯭ꯂꯦꯟ ꯇꯧꯕ ꯍꯩꯇ꯭ꯔꯦ ꯍꯥꯏꯕ ꯑꯩꯅ ꯃꯥꯅ ꯍꯪꯒꯥꯝꯒꯤ ꯃꯅꯥꯗꯒꯤ ꯁꯦꯝꯕꯅꯦ ꯍꯥꯏꯕꯒꯤ ꯈꯪꯗꯦ ꯍꯥꯏꯕꯒꯤꯀꯣ ꯍꯪꯒꯥꯝ ꯃꯅꯥ ꯈꯪꯗꯕ ꯃꯥꯜꯂꯦ ꯈꯪꯗꯦ ꯃꯣꯏꯁꯦ
ꯃꯣꯏ ꯆꯥꯗꯕꯅꯦ ꯂꯩꯇꯕꯅꯦ
ꯑꯣ ꯑꯗꯨꯒꯤ ꯑꯣꯏꯔꯝꯒꯅꯤ
ꯎꯝ ꯍꯪꯒꯥꯝꯁꯦ ꯃꯣꯏꯒꯤ ꯃꯣꯏꯗ ꯂꯩꯕꯁꯦ ꯈꯔ ꯇꯣꯉꯥꯟꯕꯅꯦꯕ ꯃꯣꯏꯗ ꯍꯪꯒꯥꯝ ꯂꯩꯇꯝ
ꯑꯗꯨꯒꯤ ꯑꯣꯏꯔꯝꯅꯤ ꯃꯥꯅ ꯈꯪꯗꯦ ꯍꯥꯏꯕ ꯃꯥꯁꯇꯔ ꯀꯩꯅꯣ ꯑꯩꯅ ꯍꯪꯒꯥꯝ ꯃꯅꯥ ꯍꯥꯏꯕ ꯀꯥꯟꯗ ꯑꯁ ꯑꯝꯇ ꯒ꯭ꯌꯥꯟ ꯇꯥꯗꯦ ꯍꯥꯏꯌꯦꯕ
ꯑ ꯅꯣꯏ ꯀꯣꯏꯕ ꯀꯨꯝꯕ ꯆꯇꯄꯀꯥꯟꯗꯀꯣ ꯃꯣꯏ ꯐꯥꯔꯝꯒꯨꯝꯕ ꯑ ꯆꯠꯄ ꯐꯪꯉꯗꯤ ꯑꯗꯨꯝ ꯏꯟꯁꯥꯡ ꯅꯥꯄꯤꯗꯣ ꯌꯥꯝ ꯌꯥꯝ ꯄꯤꯕꯅꯦ ꯂꯨꯄꯥ ꯃꯉꯥꯒꯤ ꯂꯨꯄꯥ ꯑꯃꯒꯤ ꯐꯥꯎ ꯄꯤꯕꯅꯦ ꯃꯣꯏꯗꯣ
ꯎꯝ ꯀꯗꯥꯏꯗ
ꯈꯪꯗꯦ ꯐꯥꯔꯝꯒꯨꯝꯕ ꯑꯗꯨꯝ ꯀꯣꯏꯕ ꯆꯠꯄ ꯀꯥꯟꯗ ꯊꯦꯡꯅꯔꯗꯤ ꯍꯥꯏꯕ
ꯑꯣ ꯑꯗꯨꯒ ꯑꯩꯗꯤ ꯃꯣꯏꯒꯤ ꯍꯩꯒꯤ ꯐꯥꯔꯝꯗ